ꯗꯨꯝ ꯂꯩꯌꯦ
ꯑꯣ
ꯅꯪꯒꯤ ꯌꯥꯔꯕ꯭ꯔꯣ
ꯅꯦꯠ ꯌꯥꯔꯕ‌ꯣ ꯍꯥꯏ
ꯑꯥꯎ
ꯅꯦꯠ ꯌꯥꯔꯦ ꯌꯥꯔꯦ ꯍꯧꯖꯤꯛ ꯑꯩ ꯉꯁꯥꯏ ꯀꯩꯅꯣ ꯇꯧꯕꯩ ꯎꯝ ꯃꯄꯥꯟꯗ ꯂꯩꯕꯅꯦꯕ ꯑꯗꯨꯋꯥꯏꯗꯣ ꯅꯦꯠ ꯈꯔ ꯅꯨꯡꯉꯥꯏꯇꯕ ꯃꯥꯜꯂꯦꯕ ꯑꯩꯅ ꯈꯟꯕꯗ ꯑꯗꯨꯝ ꯉꯥꯏꯍꯥꯡꯉꯩꯁꯨ ꯑꯗꯨꯋꯥꯏꯗꯣ ꯅꯠ ꯅꯨꯡꯉꯥꯏꯇꯕ ꯃꯥꯜꯂꯦ ꯍꯧꯖꯤꯛ ꯑꯗꯨꯝ ꯃꯅꯨꯡ ꯆꯪꯉ ꯗꯤꯗꯨꯝ ꯀꯩꯁꯨ ꯇꯧꯗ꯭ꯔꯕ ꯃꯥꯜꯂꯦ ꯍꯧꯖꯤꯛꯇꯣ ꯇꯧꯗꯕ ꯅꯠ ꯥ ꯇ꯭ꯔꯥ ꯑꯣ
ꯗꯧꯗꯣꯏꯅꯣ ꯍꯥꯠ
ꯆꯥꯛ ꯊꯣꯡꯉꯦ ꯑꯗꯨꯒ ꯈꯪꯗꯦ ꯉꯥꯏꯇꯪ ꯂꯩꯔꯒ ꯐꯤ ꯁꯥꯥꯔꯨꯔꯅꯤ ꯑꯗꯨꯒ ꯑꯗꯨꯝ ꯆꯥꯡ ꯊꯣꯡꯉꯒ ꯆꯥꯔꯅꯤ
ꯎꯝ
ꯎꯝ
ꯀꯩ ꯏꯟꯖꯥꯡꯅꯣ
ꯈꯪꯗꯦ ꯉꯁꯥꯏ ꯄꯥꯀꯣꯔꯥꯒ ꯈꯦꯆ꯭ꯔꯤꯒ ꯇꯧꯕꯅꯦ ꯑꯗꯣ ꯄꯥꯀꯣꯔꯥ ꯃꯍꯤ ꯈꯔ ꯂꯩꯔꯦ ꯑꯗꯨꯒ ꯆꯥꯔꯒꯨꯁꯦ
ꯊꯣꯡꯉꯦꯕ
ꯑꯩꯅ
ꯅꯪ ꯄꯥꯀꯣꯔꯥ ꯊꯣꯡꯕ ꯍꯩꯕ꯭ꯔꯣ
ꯍꯩꯔꯦꯍꯦ ꯀꯥꯏꯗꯩꯅꯣ ꯑꯝ ꯑꯍꯨꯝ ꯃꯔꯤꯔꯛꯇꯨꯝ ꯁꯨꯔꯝꯃꯅꯤ
ꯅꯪ ꯀꯩꯀꯩ ꯍꯤꯟꯖꯥꯡ ꯊꯣꯡꯕ ꯍꯩꯒꯦ
ꯑꯅꯝꯕꯅ ꯂꯣꯏ ꯍꯩꯗ
ꯅꯌꯨꯝ ꯂꯩꯕꯅꯤ ꯂꯣꯏ ꯍꯩꯔꯝꯅꯤꯗ ꯑꯁ ꯅꯌꯨꯝ ꯄꯥꯟ ꯌꯥꯔꯦ ꯄꯥꯟꯒꯦ ꯄꯥꯟꯒ꯭ꯔꯣꯗ
ꯌꯥꯔꯦꯗ ꯆꯒꯦꯝꯄꯣꯝꯕꯒ ꯀꯩꯅꯣꯒ ꯎꯝ ꯊꯣꯡꯗ꯭ꯔꯤ ꯑꯩꯅ ꯊꯣꯡꯕꯗ ꯆꯒꯦꯝꯄꯣꯝꯕꯒ ꯉꯥꯒ ꯐꯖꯅ ꯊꯣꯡꯗ꯭ꯔꯤ ꯑꯩꯅ ꯑꯇꯩꯗꯤ ꯑꯌꯥꯝꯕ ꯂꯣꯏꯟ ꯊꯣꯡꯉꯦ ꯌꯥꯗ꯭ꯔꯤ ꯌꯥꯗ꯭ꯔꯤ ꯌꯥꯗ꯭ꯔꯤ ꯌꯥꯝ ꯋꯥꯠꯂꯤ ꯀꯩꯕ
ꯅꯪꯗꯤ ꯆꯟꯅꯔꯔꯣꯏ
ꯆꯟꯅꯔꯔꯣꯏ ꯒꯥꯏꯌꯦ ꯆꯤꯟꯊꯤꯕꯤ
ꯆꯟꯅꯥꯔꯔꯣꯏ ꯀꯥꯡꯁꯣꯏ ꯐꯥꯎ ꯍꯥꯎꯅ ꯊꯣꯡꯕ ꯍꯩ
ꯀꯥꯡꯁꯣꯏꯕꯨ ꯀꯩꯅꯣꯍꯦ ꯉꯥ ꯃꯌꯥꯝ ꯊꯥꯛꯆꯤꯜꯂꯒ ꯑꯗꯨꯝ ꯃꯍꯥꯎꯔꯣꯏꯗꯨꯕꯨ ꯀꯩꯅꯣ
ꯉꯥ ꯂꯩꯇ꯭ꯔꯗꯤ ꯍꯥꯎꯇꯦꯅꯦ
ꯑꯗꯨꯗꯤ ꯉꯥꯗꯤ ꯂꯩꯇꯥꯕ ꯄꯩꯁꯥ ꯄꯥꯏꯔꯒ ꯏꯟꯖꯥꯡ ꯍꯥꯎꯔꯗꯕꯤꯗꯨꯗꯤ ꯍꯨꯝ ꯑꯩ ꯏꯃꯨꯡꯗ ꯂꯩꯔꯤꯌꯦ ꯑꯩ ꯀꯥꯗ
ꯎꯝ
ꯅꯣꯡꯃꯥ ꯂꯥꯛꯑꯣꯕ ꯅꯪ ꯂꯥꯛꯑꯀꯥꯟꯗ
ꯎꯝ
ꯂꯥꯏ ꯈꯣꯏꯔꯝꯕ ꯆꯠꯁꯤ ꯀꯣ
ꯆꯠꯁꯦ ꯅꯪ ꯂꯣꯁꯟ ꯂꯩꯔꯛꯄ꯭ꯔꯣ ꯃꯥꯏꯔ ꯀꯩꯗꯧꯋꯦ ꯍꯥꯏꯅꯣ ꯀꯩꯅꯣꯝ ꯍꯥꯏꯈꯤꯗꯥꯏ
ꯎꯝ ꯑꯈꯣꯏ ꯍꯤꯡꯒꯣꯜꯅꯨꯡꯒꯤ ꯂꯥꯏ ꯈꯣꯏꯔꯝꯕꯅꯤꯗ
ꯑꯣ ꯑꯣ ꯑꯣ ꯑꯣ
ꯍꯌꯦꯡꯗꯤ ꯐꯣꯇꯣ ꯀꯥꯞꯄꯤ ꯁꯥꯟꯅꯖꯤꯔꯥ ꯈꯪꯗꯦ ꯀꯦꯁꯜꯂꯒ ꯃꯥ ꯍꯌꯦꯡ ꯖꯒꯣꯏ ꯁꯥꯗꯣꯏꯅꯦ ꯏꯕꯦꯝ ꯍꯌꯦꯡ ꯐꯣꯇꯣ ꯊꯥꯕꯤꯔꯛꯀꯦ ꯖꯒꯣꯏ ꯁꯥꯕꯩ
ꯅꯪ ꯉꯁꯥꯏ ꯑꯩꯉꯣꯟꯗ ꯐꯣꯇꯣ ꯑꯝ ꯊꯥꯔꯛꯀꯤꯌꯥꯏ ꯍꯥꯏꯒꯤꯗꯥꯏ ꯊꯥꯖꯨ ꯊꯥꯔꯛꯇꯦ ꯀꯩꯗꯧꯔꯦ
ꯄꯥꯀꯧꯔꯥ ꯊꯥꯔꯛꯀꯦ ꯇꯧꯕ
ꯊꯥꯔꯣ ꯆꯥꯅꯤꯡꯕꯅ ꯁꯤꯔꯦ ꯐꯣꯇꯣ ꯑꯣꯏꯅ ꯊꯥꯞ
ꯑꯗꯣ ꯑꯩꯅ ꯐꯣꯇꯣꯗꯣ ꯉꯁꯥꯏꯗꯣ ꯐꯖꯅ ꯀꯥꯞꯍꯧꯗ꯭ꯔꯦꯕ ꯆꯥꯔꯝꯗꯥꯏꯗ ꯆꯥꯅꯤꯡꯕ ꯍꯦꯟꯃꯟꯕꯒꯤ
ꯑꯣ
ꯑꯗꯣ ꯑꯩ ꯑꯩꯅ ꯑꯃꯨꯛ ꯆꯔꯥ ꯋꯥꯟꯕꯩ ꯀꯥꯟꯗ ꯁꯨꯝ ꯅꯤꯡꯖꯡꯉꯛꯄ ꯍꯥꯏꯇꯥꯔꯦ ꯑꯗꯨꯗ ꯑꯝꯇꯪ ꯀꯥꯞꯁꯤꯜꯍꯧꯒꯦꯅꯦꯅ ꯇꯧꯔꯒ ꯀꯥꯞ ꯍꯣꯏ ꯅꯪ ꯅꯪ ꯁꯨꯠ ꯅꯣꯏ ꯁꯥꯏ ꯋꯥꯔꯤ ꯁꯥꯟꯅꯗ꯭ꯔꯣ
ꯑꯩꯈꯣꯏ ꯁꯥꯏ ꯁꯅꯥꯗꯦ ꯑꯩꯈꯣꯏ ꯁꯥꯏ ꯂꯩꯇꯦ
ꯆꯤꯟꯊꯤꯕꯤ
ꯂꯩꯇꯦ ꯍꯥꯏꯕꯨ ꯐꯥꯒꯤ ꯃꯥꯟꯕ꯭ꯔꯥ ꯑꯁꯦꯡꯕꯒꯤꯅꯦ ꯃꯁꯥꯗ ꯍꯪꯉꯣ ꯅꯪ ꯀꯅꯥ ꯈꯪꯅꯔꯤꯒꯦꯅ
ꯋꯥꯔꯤ ꯁꯥꯟꯗꯕ ꯀꯨꯏꯔꯦ ꯃꯗꯨ ꯃꯤꯗꯣ ꯑꯩꯅ ꯈꯟꯕꯗ ꯆꯍꯤ ꯑꯍꯨꯝ ꯃꯔꯤꯃꯨꯛꯇꯤ ꯁꯨꯔꯝꯃꯅꯤ ꯁꯥꯟꯅꯒꯤꯗꯕ
ꯁꯨꯔꯝꯃꯣꯏꯍꯦ ꯉꯥꯏꯍꯥꯡ ꯀꯩꯅꯣꯅꯦꯍꯦ ꯀꯥꯏꯁꯤꯅ ꯀꯥꯏꯗꯒꯤ ꯑꯍꯨꯝ ꯃꯅꯤ ꯀꯥꯏꯅꯒ
ꯀꯨꯏꯔꯦ ꯅꯪ ꯅꯪꯒꯤ ꯀꯣꯏꯅꯕ ꯅꯨꯄꯥꯗꯣ ꯑꯩꯒ ꯋꯥꯔꯤ ꯁꯥꯗꯕ
ꯑꯩ ꯀꯣꯏꯅꯕ ꯅꯠꯇꯦ ꯈꯪꯅꯕꯅꯦ
ꯄꯛꯇꯔ꯭ꯦ ꯏꯕꯦꯝꯃ
ꯑꯁꯦꯡꯕꯒꯤꯅꯦ ꯀꯣꯏꯅꯕ ꯅꯠꯇꯦ ꯀꯣꯏꯅꯥꯕꯁꯦ ꯀꯩꯅꯣ ꯃꯌꯨꯝꯗ ꯂꯩꯕꯅꯦ ꯊꯣꯛꯂꯛꯄꯅꯦ ꯉꯍꯥꯛ ꯉꯁꯤꯗꯤ ꯀꯣꯂꯦꯖꯇ ꯆꯠꯄ ꯃꯥꯜꯂꯦ ꯍꯜꯂꯛꯀꯦꯔꯥ ꯍꯜꯂꯛꯑꯣꯏꯔꯥ ꯈꯪꯗꯦ
ꯀꯩꯅꯣꯅꯦ ꯍꯜꯂꯛꯀꯦꯔꯥ ꯍꯜꯂꯛꯑꯣꯏꯔꯥ ꯈꯡꯗꯦꯌꯦ ꯁꯣꯅꯣ ꯆꯨꯔꯕꯣ ꯅꯪ
ꯅꯠꯇꯦ ꯑꯩꯅ ꯍꯥꯏꯕꯗꯤ ꯃꯥ ꯃꯥꯒꯤ ꯔꯦꯟꯇ ꯂꯩ ꯂꯩꯈꯤꯗꯣꯏꯔꯥ ꯈꯡꯗꯦꯕ
ꯑꯣ ꯑꯗꯨꯗꯤ ꯑꯩꯈꯣꯏꯒꯤꯗꯨꯒ ꯑꯩꯈꯣꯏꯒꯤꯗꯨꯒ ꯊꯦꯡꯅꯗ꯭ꯔꯤꯖꯥꯠꯂꯣ
ꯅꯣꯏꯗꯨꯒꯥ ꯅꯣꯏꯗꯣ ꯌꯨꯝꯗ ꯂꯩꯕ꯭ꯔꯣ
ꯂꯩꯌꯦ
ꯃꯥꯗꯤ ꯊꯕꯛ ꯇꯧꯈ꯭ꯔꯗꯥꯏ
ꯇꯧꯒꯔ꯭ꯦ
ꯑꯁ
ꯅꯣꯏꯒꯤꯗꯣ ꯀꯩꯅꯣ ꯃꯊꯪ ꯆꯍꯤ ꯅꯤꯀꯣ ꯂꯣꯏꯗꯣꯏꯁꯦ ꯃꯥꯗꯨ ꯂꯣꯏꯔ ꯃꯈꯥ ꯀꯩꯗꯧꯅꯤ ꯍꯥꯏꯒꯦ
ꯃꯥ ꯑꯗꯨ ꯂꯣꯏꯔꯒ ꯂꯧ ꯀꯨꯝꯅꯤꯌꯦ
ꯍꯦꯁ
ꯃꯁꯥꯅ ꯃꯥ ꯆꯟꯅꯗ꯭ꯔꯦ ꯆꯟꯅꯗ꯭ꯔꯦꯅ ꯇꯧ ꯂꯩꯔꯝꯅꯤꯕꯥ
ꯀꯔꯤꯒꯦ
ꯑꯣꯏꯔꯔꯣꯏ ꯃꯅꯤꯄꯨꯔ ꯊꯕꯛ ꯇꯧꯕ ꯄꯩꯁꯥ ꯌꯥꯝ ꯆꯪꯉꯦ ꯑꯣꯏꯔꯔꯣꯏꯅ
ꯑꯗꯣ ꯍꯧꯖꯤꯛꯇꯤ ꯑꯗꯨꯝ ꯑꯇꯣꯞꯄ ꯃꯌꯥꯝ ꯑꯃ ꯊꯥꯖꯟ ꯌꯥꯏ ꯀꯩꯅꯣ
ꯑꯗꯨꯅꯦꯕ ꯄꯩꯁꯥꯏꯇꯦ ꯑꯁ ꯑꯩꯅꯁꯨ ꯊꯕꯛ ꯇꯧꯍꯟꯕꯁꯨ ꯉꯝꯃꯣꯏ ꯃꯊꯥ ꯌꯥꯝ ꯁꯥꯏ ꯑꯩꯅ ꯉꯝ ꯅꯨꯉꯥꯏꯇꯦ ꯀꯃꯥꯏꯅ ꯇꯧꯗꯣꯏꯅꯣ ꯈꯪꯗꯦ
ꯆꯠꯂꯣꯍꯦ ꯍꯣꯠꯅꯕꯩ ꯃꯈꯥ ꯄꯣꯜꯂꯤ ꯏꯕꯦꯝꯃꯥ
ꯄꯣꯟꯗꯦꯉꯣ ꯃꯅꯤꯄꯨꯔ ꯁꯔꯀꯥꯔꯅ ꯈꯛꯀꯤ ꯍꯣꯠꯅꯕꯩ ꯃꯈꯥ ꯄꯣꯟꯗꯤꯌꯦ
ꯍꯣꯏ ꯑꯗꯣ ꯍꯧꯖꯤꯛꯇꯤ ꯀꯝꯄꯤꯇꯤꯁꯟ ꯉꯥꯛꯇꯅꯤ ꯀꯩꯅꯣ
ꯃꯦꯔꯤꯛꯇ ꯈꯟꯕ ꯆꯥꯡ ꯅꯦꯝꯃꯦ
ꯌꯥꯅꯤ ꯑꯗꯣ
ꯅꯣꯏꯗꯣ ꯀꯣꯏꯕꯒ ꯆꯠꯇ꯭ꯔꯣ ꯅꯣꯏ ꯑꯩꯒꯤ ꯅꯅꯥꯎ ꯅꯨꯄꯥꯗꯣ
ꯑꯁ ꯏꯕ‌ꯦꯝꯃꯥ ꯌꯨꯝ ꯂꯥꯛꯄꯗꯒꯤꯅꯦ ꯑꯗꯨꯝ ꯀꯣꯏꯗꯕ ꯅꯨꯃꯤꯠ ꯂꯩꯔꯝꯃꯔꯣꯏ ꯃꯥꯅ ꯃꯌꯨꯝꯗ ꯂꯩ ꯁꯪꯗꯕꯅꯦꯃꯤ ꯌꯨꯝꯒꯤ ꯆꯥꯛ ꯆꯥꯗꯕ ꯀꯨꯏꯔꯦ ꯍꯥꯏꯕ ꯃꯥ ꯉꯔꯥꯡꯕꯨꯗꯤ ꯆꯥꯏꯀꯣ ꯉꯔꯥꯡ ꯉꯔꯥꯡ ꯃꯣꯏ ꯃꯗ‌ꯣꯝ ꯆꯥꯡꯉꯩ ꯂꯥꯛꯑꯦꯕ
ꯎꯝ
ꯑꯗꯨꯗꯨꯒꯤ ꯆꯥꯛ ꯃꯌꯥꯝ ꯀꯧꯋꯦ ꯃꯤ ꯃꯣꯏꯒꯤ ꯃꯄꯥꯝꯒꯤ
ꯑꯣ
ꯑꯗꯨ ꯑꯗꯨ ꯉꯔꯥꯡ ꯈꯛꯇꯅꯤ ꯃꯥ ꯂꯩꯔꯤꯁꯦ ꯁꯪꯉꯤꯕꯥꯕꯨ ꯑꯇꯩ ꯃꯇꯝꯗꯗꯤ ꯃꯥ ꯁꯪ ꯁꯨꯡꯁꯪ ꯁꯪꯗꯦ ꯍꯥꯏꯕ
ꯃꯤ ꯊꯕꯛ ꯇꯧꯈ꯭ꯔꯕꯩ ꯑꯣꯏꯔꯝꯅꯤ
ꯑꯩꯒꯤ ꯉꯁꯤꯒꯤ ꯈꯦꯆꯔꯤꯁꯦ ꯑ ꯃꯆꯨ ꯈꯔ ꯋꯥꯠꯂꯦꯕ
ꯎꯡ
ꯉꯍꯥꯟ ꯍꯥꯥ
ꯈ‌ꯦꯆ꯭ꯔꯤ ꯍꯧꯕ ꯍꯩꯔꯕ꯭ꯔꯣ
ꯍꯩꯔꯦ ꯑꯗꯣ ꯑꯩꯒꯤꯗꯤ ꯃꯆꯨꯗꯤ ꯐꯖꯗꯤꯌꯦ ꯑꯗꯣ ꯑꯗꯨ ꯃꯆꯨ ꯐꯖꯗ꯭ꯔꯁꯨ ꯍꯥꯎꯗꯤ ꯍꯥꯎꯋꯦ ꯑꯩꯅ ꯃꯆꯨꯗꯣ ꯈꯤꯇꯪ ꯊꯥꯛꯄꯅꯦꯕ ꯉꯍꯥꯝ ꯃꯌꯥꯝ ꯊꯥꯛꯆꯤꯟꯕꯒꯤ
ꯅꯪ ꯅꯌꯨꯝ ꯄꯥꯟ ꯌꯥꯔꯦ ꯄꯥꯟꯈ꯭ꯔꯣ ꯑꯁꯦꯡꯕꯒꯤꯅꯦ
ꯄꯀꯧꯔꯥꯁꯦ ꯉꯁꯥꯏ ꯑꯁ ꯈꯪꯗꯦ ꯉꯁꯥꯏ ꯐꯖꯕꯅꯦꯕ ꯍꯧꯖꯤꯛꯇꯤ ꯃꯆꯦꯠ ꯑꯝ ꯆꯥꯊꯣꯛꯄꯒꯤ ꯊꯥꯔꯛꯎꯔꯥ
ꯊꯥꯔꯛꯑꯣ ꯌꯦꯡꯒꯦ ꯍꯥꯏꯔꯒ‌ꯦ ꯊꯥꯔꯛꯑꯣ ꯄ꯭ꯂꯤꯁ ꯁꯨꯛꯊꯥꯗꯤ ꯊꯥꯔꯛꯇꯦ
ꯊꯥꯕꯤꯔꯛꯀꯦ ꯊꯥꯕꯤꯔꯛꯀꯦ ꯃꯆꯨꯗꯤ ꯐꯖꯗꯤ ꯐꯖꯗ‌ꯦꯀ‌ꯣ
ꯅꯪ ꯀꯩꯀꯩ ꯊꯣꯡꯕ ꯍꯩꯔꯒꯦ
ꯀꯩꯝ ꯍꯩꯇꯦꯃꯤ ꯈꯔ ꯇꯥꯛꯍꯟꯗꯣꯏꯅꯦ ꯑꯩꯒꯤ ꯃꯅꯤꯄꯨꯔ ꯂꯥꯛꯄ ꯃꯇꯝꯗ ꯅꯣꯏꯗ ꯂꯩꯔꯒ ꯈꯔ ꯇꯥꯛꯍꯟꯒꯦ ꯅꯠꯇ꯭ꯔꯗꯤ ꯑꯩ ꯆꯠꯅꯔꯔꯣꯏ ꯃꯣꯏꯒꯤ ꯇꯥꯟꯊꯣꯔꯛꯄ ꯇꯥꯔꯦ ꯏꯃꯨꯡꯅꯒ
ꯀꯩꯕ
ꯍꯥꯎꯅꯗꯤ ꯊꯣꯡꯕ ꯍꯩꯕ꯭ꯔꯣ
ꯑꯩ ꯀꯩꯅꯣ
ꯍꯥꯎꯅ ꯊꯣꯡꯕ ꯇꯥꯛꯄꯤꯗ꯭ꯔꯗꯤ ꯌꯥꯔꯣꯏꯍꯦ ꯃꯤꯅ ꯍꯥꯎꯇꯦ ꯍꯥꯏ ꯑꯗꯨꯕꯨ ꯑꯩ ꯆꯒꯦꯝꯄꯣꯝꯕ ꯌꯥꯝ ꯊꯣꯡꯕ ꯍꯩꯅꯤꯡꯉꯦꯕ ꯆꯒꯦꯝ ꯄꯣꯝꯕ ꯍꯩꯅꯤꯡꯉꯦꯕ ꯑꯗꯨꯕꯨ ꯍꯩꯌꯨ ꯌꯥꯗꯦꯕ ꯑꯩ ꯇ ꯇꯝ ꯑꯃꯨꯛ ꯐꯥꯎ ꯊꯣꯡꯗ꯭ꯔꯤꯕꯒꯤꯀꯣ
ꯎꯝ ꯎꯇꯤꯗꯤ ꯍꯩꯔꯕꯣ
ꯑꯦ ꯈꯦꯆ꯭ꯔꯤꯁꯤꯗꯤ ꯌꯥꯝ ꯉꯧꯋꯤ ꯀꯩꯒꯤꯅꯣ
ꯀꯔꯤ
ꯑꯦ ꯄꯀꯣꯔꯥꯁꯤ ꯆꯥꯅꯤꯡꯕꯅ ꯁꯤꯔꯦ ꯀꯃꯥꯏꯅ ꯇꯧꯗꯣꯏꯅꯣ
ꯄꯤꯖꯒꯦ ꯔꯣ
ꯅꯪꯗꯤ ꯌꯥꯝ ꯅꯩꯔꯦꯅꯦ ꯍꯤꯟꯖꯥꯡ ꯊꯣꯡꯕ ꯀꯥꯖꯦ
ꯈꯪꯗꯦꯍꯦ ꯈꯦꯆ꯭ꯔꯤꯗꯣ ꯃꯆꯨ ꯐꯖꯗꯕꯅꯦꯕ ꯉꯁꯤꯒꯤꯁꯦ ꯃꯆꯨ ꯈꯔ ꯋꯥꯠꯈ꯭ꯔꯦꯕ
ꯎꯝ ꯀꯩꯅꯣꯗ ꯅꯣꯡꯃ ꯅꯣꯡꯃ ꯇꯧꯔ ꯍꯩꯔꯛꯀꯗꯕꯅꯤ ꯑꯩꯗꯤ ꯑꯩ ꯈꯪꯅꯕ ꯅꯨꯄꯥꯗ ꯇꯧꯍꯜꯂꯅꯤ ꯑꯩ ꯇꯧꯔꯔꯣꯏ
ꯀꯩꯒꯤ ꯃꯥ ꯑꯣꯏꯅ ꯅꯪꯒꯤ ꯁꯦꯞꯇ ꯊꯝꯃꯒꯦ ꯍꯥꯏꯔꯥ
ꯃꯥ ꯑꯣꯏꯅ ꯆꯦꯞꯇ ꯊꯝꯃꯒꯦ ꯑꯩꯗꯤ ꯎꯝꯍꯨꯝ ꯑꯩꯗꯤ ꯇꯧꯔꯔꯣꯏ ꯍꯩꯁꯨ ꯍꯩꯔꯔꯣꯏ ꯃꯥꯅꯗꯤ ꯔꯦꯟꯇ ꯂꯩꯕꯗꯨ ꯊꯣꯛꯄꯅꯤꯅꯀꯣ ꯈꯔ ꯍꯩꯖꯔꯖꯅꯤ ꯍꯩꯁꯨ ꯍꯩꯔꯝꯅꯤꯗ ꯑꯗꯨ ꯈꯪꯗꯦ ꯍꯥꯎꯕ꯭ꯔꯥ ꯍꯥꯎꯇꯕ꯭ꯔꯥꯗꯤ ꯑꯗꯨ ꯑꯣꯏꯔꯁꯨ ꯃꯥ ꯇꯧꯖꯔꯅꯤ ꯑꯩ ꯇꯧ ꯇꯧꯔꯔꯣꯏ
ꯅꯣꯡꯃ ꯃꯍꯥꯎ ꯌꯦꯡꯉꯨ ꯀꯩꯅꯣ ꯀꯅꯥꯒꯤ ꯃꯍꯥꯎꯅꯣ ꯃꯥꯒꯤ
ꯌꯦ ꯌꯦꯡꯅꯤꯡꯕꯅ ꯁꯤꯒꯗꯧꯔꯦ ꯅꯣꯏꯗ ꯂꯥꯛꯑꯣ ꯑꯗꯨꯒ ꯊꯣꯡꯍꯜꯂꯣ
ꯍꯨꯝ
ꯑꯗꯨꯒ ꯂꯥꯛꯑꯒ ꯆꯥꯑꯒꯦ
ꯑꯁ ꯅꯣꯡꯃ ꯊꯣꯡꯍꯟꯁꯤꯔꯥ ꯑꯗꯨꯗꯤ
ꯎꯝ ꯅꯣꯏꯅꯗꯤ ꯅꯆꯤꯟ ꯏꯅꯥꯎꯗꯧꯅ ꯂꯣꯏꯅꯕꯅꯤꯅ ꯅꯣꯏ ꯃꯥꯅ ꯃꯥ ꯈꯪꯕ꯭ꯔꯣ
ꯈꯪꯕꯅꯦ ꯑꯗꯣ ꯃꯥꯗꯤ ꯑꯩꯈꯣꯏ ꯁ꯭ꯋꯥꯏꯗ ꯀꯩꯅꯣ ꯃꯃꯤꯡ ꯀꯩꯅꯣ ꯀ ꯃꯃꯤꯡ ꯑꯣꯏꯅꯗꯤ ꯐꯖꯅ ꯈꯪꯗꯦ ꯍꯥꯏꯗꯤ ꯃꯃꯤꯡꯕꯨꯗꯤ ꯈꯪꯕꯨꯗꯤ ꯈꯪꯅꯕꯅꯦ ꯑꯗꯨ ꯑꯣꯏꯔꯒꯁꯨ ꯑꯩꯈꯣꯏ ꯁ꯭ꯋꯥꯏꯗ ꯃꯥꯗꯤ ꯂꯧꯔꯦꯝꯕꯝ ꯏꯇꯥꯎ ꯍꯥꯏꯔ ꯈꯪꯅꯕꯅꯦ
ꯍꯩꯃꯥ
ꯑꯈꯣꯏ ꯕꯣꯛꯍꯣꯏ ꯅꯤꯅꯦ ꯍꯣꯏꯅ ꯂꯧꯔꯦꯝꯕꯝ ꯏꯇꯥꯎ ꯍꯥꯏꯔ ꯈꯪꯅꯕꯅꯦ ꯃꯃꯤꯡ ꯈꯪꯗꯕꯅꯦ
ꯎꯝ ꯅꯣꯏ ꯕꯣꯛ ꯍꯣꯏꯅꯁꯨ ꯈꯪꯕ꯭ꯔꯥ
ꯈꯪꯉꯤꯗ ꯑꯗꯨꯝ ꯂꯥꯛꯑꯝꯃꯤꯗꯨꯗꯤ ꯃꯥ ꯎꯝ ꯇꯦꯟ ꯀ꯭ꯂꯥꯁ ꯇꯦꯟꯗ ꯂꯥꯛꯑꯝꯃꯤꯀꯣ ꯊ꯭ꯔꯤ ꯑꯦꯟꯗ ꯇꯨꯏꯁꯟ ꯇꯧꯕꯒꯤ ꯑꯗꯨꯝ ꯑ ꯍꯧꯕ ꯂꯥꯛꯑꯝꯕꯅꯦꯕ ꯑꯗꯨ ꯑꯗꯨꯗ ꯈꯪꯕꯅꯦ ꯑꯈꯣꯏꯅ ꯀꯩꯅꯣꯗ ꯇꯧꯕꯗꯣ ꯌꯥꯝꯕꯦꯝꯗ ꯇꯧꯕꯗꯣ ꯈꯪꯕ꯭ꯔꯥ
ꯑꯈꯣꯏꯅ ꯌꯥꯝꯕꯦꯝꯗ ꯇꯧꯕꯗꯣ
ꯎꯝ
ꯑꯗꯨ ꯃꯣꯏ ꯊ꯭ꯔꯤ ꯑꯦꯟꯗ ꯇꯧꯋꯤꯗꯅ
ꯑꯥ
ꯑꯗꯨꯅ ꯑꯗꯨ ꯇꯨꯏꯁꯟ ꯍꯧ ꯂꯥꯛꯄꯗ ꯑꯗꯨꯝ ꯈꯪꯕꯅꯦꯕ
ꯎꯝ
ꯅꯪ ꯎꯇꯤ ꯊꯣꯡꯕ ꯍꯩꯔꯕ
ꯍꯩꯇꯦꯃꯤ ꯅꯪꯕꯣ ꯑꯩꯕꯨ ꯀꯩꯏꯝ ꯍꯩꯇꯦꯃꯤ ꯑꯝꯐꯥꯎ ꯊꯣꯡꯗ꯭ꯔꯤꯕ ꯄꯨꯟꯁꯤꯒꯤ
ꯎꯇꯤ ꯑꯃꯐꯥꯎ ꯊꯣꯡꯗ꯭ꯔꯤꯕ ꯅꯪ ꯑꯗꯨꯕꯨꯗꯤ ꯅꯪꯅ ꯅꯣꯏ ꯆꯦꯍꯣꯏꯅ ꯑꯗꯨꯝ ꯊꯣꯡꯉꯝꯒꯅꯤ
ꯌꯥꯔꯦ ꯑꯧ ꯑꯩꯈꯣꯏ ꯏꯆꯦ ꯈꯣꯏꯅ ꯂꯩꯕꯩ ꯏꯆꯦ ꯈꯣꯏꯅ ꯊꯣꯡꯉꯦꯕ꯫
ꯅꯣꯏ ꯏꯆꯦ ꯍꯣꯏ ꯃꯌꯨꯝ ꯄꯥꯟꯈ꯭ꯔꯀꯥꯟꯗꯗꯤ ꯅꯪ ꯊꯣꯡꯗꯣꯏꯅꯤꯅꯦ ꯍꯥ꯫
ꯎꯝ ꯅꯣꯡꯀꯥꯟꯗ ꯑꯩ ꯃꯥꯁꯇꯔ ꯑꯣꯏꯔꯛꯇꯣꯏꯅꯦ꯫
ꯍꯣꯏꯅꯦ ꯑꯗꯨ ꯑꯩꯁ ꯑꯗꯨꯗꯤ ꯑꯩꯗꯤ ꯑꯗꯨꯝ ꯆꯥ ꯂꯥꯛꯇꯣꯏꯅꯤꯀꯣ꯫ ꯆꯥꯕ ꯂꯥꯛꯇꯣꯏꯅꯦ꯫
ꯑꯣ ꯑꯣ ꯑꯣ ꯍꯥꯄꯛ ꯀꯦꯔꯥ? ꯅꯪꯗꯤ ꯌꯥꯝ ꯍꯩꯌꯦꯗ꯫
ꯅꯪꯁꯨ ꯍꯩ ꯑꯩ ꯌꯥꯝ ꯍꯩꯕꯗꯤ ꯑꯣꯏꯗ꯭ꯔꯤꯗ꯫
ꯅꯦꯗꯥ ꯅꯣꯏ ꯄꯂꯦꯝꯅ ꯑꯩꯒ ꯑꯩ ꯅꯨꯄꯥ ꯈꯪꯅꯕ ꯈꯪꯕ꯭ꯔꯥ?
ꯀꯩꯅꯣꯕ ꯅꯪ ꯑꯗꯨꯝ ꯀꯧꯔꯛꯏꯖꯦ ꯑꯩ ꯅꯪ ꯐꯣꯟ꯭ꯔꯣꯍꯥ
ꯀꯔꯤꯝ ꯀꯥꯏꯗꯦ ꯃꯤ ꯑꯩ ꯌꯥꯝ ꯇꯟꯗꯧꯈ꯭ꯔꯕꯅꯤ ꯏꯃꯥꯟꯅꯕꯤꯅꯁꯨ꯫
ꯌꯥꯔꯦ, ꯁꯧꯔꯛꯀꯅꯤ ꯀꯣ ꯑꯩ
ꯀꯩ ꯁꯨꯝ ꯇꯧꯔꯣꯏꯌꯦ ꯅꯪꯕꯣ꯫
ꯇꯧꯒꯅꯨ ꯇꯧꯒꯅꯨ ꯑꯩ ꯈꯪꯕꯅꯦ ꯈꯪꯕꯅꯦ ꯅꯪ ꯂꯣꯏꯅ ꯈꯪꯕꯅꯦ꯫
ꯎꯝ ꯐꯔꯦ ꯐꯔꯦ ꯑꯗꯨꯗꯤ ꯍꯌꯦꯡ ꯈꯪꯅꯍꯟꯒꯦ ꯑꯃꯨꯛꯀ꯫